ꯀꯔꯤ ꯇꯧꯒꯦꯔ
ꯀꯁ ꯇꯧꯗꯤꯤ
ꯀꯁꯨ ꯀꯔꯤꯁꯨ ꯇꯗꯦ ꯆ ꯆꯕ꯭ꯔꯣ
ꯆꯥꯠꯇ꯭ꯔꯤꯌꯦ ꯅꯗꯤ ꯆ
ꯇꯔꯦꯟꯁꯟ ꯆꯥꯒꯦꯔ
ꯑꯣꯗꯤ ꯅꯣꯏꯗꯤ
ꯑꯗꯣ ꯑꯜꯂꯨ ꯆꯥꯔꯦ
ꯇ ꯍꯧꯖꯤꯛ ꯀꯔꯤ ꯇꯒꯦꯔ
ꯎꯖꯤꯛꯇꯤ ꯃꯔꯔ ꯄꯥꯔꯁꯨꯔꯅ ꯂꯩꯦ ꯎꯠꯇꯤ
ꯑꯩꯗꯣ ꯊꯕꯛꯇ ꯆꯠꯂꯦ
ꯑꯣ
ꯑ
ꯍꯣꯏ
ꯀ꯭ꯂꯥꯁ ꯀꯔꯤꯔ
ꯑꯩꯗ ꯀꯂꯁ ꯇꯝꯃꯦ
ꯑꯣ
ꯅꯗꯤ
ꯑꯩꯗꯣ ꯁ꯭ꯀꯨꯜ ꯆꯠꯂꯔꯣꯏ ꯑꯩꯗꯣ ꯊꯕꯛ ꯆꯒꯦ ꯔꯦꯁꯇꯨꯔꯦꯟꯗ ꯎꯝ
ꯑꯣ ꯐꯩꯅꯦ
ꯁꯣ ꯅꯥꯟꯗ ꯀꯔꯤ ꯁꯇꯔꯤꯝ ꯂꯧꯒꯦꯔ ꯀꯔꯤ ꯁꯇ꯭ꯔꯤꯝ ꯂꯒꯦꯔꯥ ꯅꯅꯥ
ꯍꯥꯏꯔꯣ ꯑꯩꯗꯤ ꯁꯥꯏꯟꯁ ꯑꯣꯏꯅ ꯂꯧꯒꯅꯤ
ꯆꯥꯛ ꯄꯨꯕ꯭ꯔꯥ
ꯍꯣꯏ ꯈꯔꯗꯤ ꯍꯣꯏ
ꯑꯣ ꯅꯪꯒꯤ ꯏꯁꯀꯨꯜꯗ ꯃꯤ ꯀꯩꯂꯑ
ꯑꯩꯈꯣꯏ ꯎꯝ ꯃꯤ ꯇ꯭ꯋꯦꯟꯇꯤ ꯐꯥꯏꯚ ꯃꯨꯛ ꯂꯩꯌꯦ
ꯑꯣ
ꯑ ꯅꯗꯤ
ꯑꯩꯗꯣ ꯑꯩꯈꯣꯏꯒꯤ ꯐꯦꯃꯤꯂꯤꯗꯣ ꯔꯦꯁꯇꯨꯔꯦꯟ ꯔ ꯇꯧꯔꯦꯕ
ꯑꯗꯨꯒ ꯑꯩꯗꯣ ꯑꯈꯣꯏꯒꯤ ꯔꯦꯏꯇꯨꯔꯦꯟꯗ ꯊꯕꯛ ꯇꯧꯔꯦ
ꯑꯣ ꯑꯣ ꯐꯅꯦ
ꯍꯣꯏ ꯍꯥꯏꯌꯦꯡꯁꯨ ꯀ꯭ꯂꯥꯁ ꯆꯠꯀꯦꯔ
ꯑ ꯀꯔꯤ ꯇꯥꯏꯝꯗ ꯏꯁꯇꯥꯔꯠ ꯇꯩꯒꯦ ꯅꯪꯒꯤ ꯀ꯭ꯂꯥꯁ
ꯍꯥꯥ
ꯈꯔꯦ ꯇꯥꯏꯃꯤꯡꯗ ꯁꯇꯥꯔꯠ ꯑꯣꯏꯒꯦꯔꯥ
ꯄꯨꯡ ꯇꯔꯥꯗꯒꯤ ꯍꯧꯔꯒ ꯄꯨꯡ ꯑꯍꯨꯝꯗ ꯂꯣꯏꯕ
ꯑꯣ ꯋꯥꯕ꯭ꯔꯥ ꯎꯝ ꯁꯨꯅꯟ ꯗ ꯌꯨꯝꯗ ꯂꯑꯦ ꯌꯥ ꯍꯞꯇꯗ ꯂꯑꯦ
ꯌꯨꯝꯗ ꯂꯩ ꯑꯗꯨꯝ
ꯌꯨꯝꯗ ꯀꯅꯥ ꯀꯅꯥ ꯂꯥꯛꯑꯦ
ꯌꯨꯝꯗꯗꯤ ꯏꯅꯥꯎꯄꯥꯅꯦ ꯏꯕꯅꯦ ꯃꯣꯏ ꯂꯩꯌꯦ
ꯑꯣ ꯀꯔꯤꯔꯥ
ꯅꯣꯏꯅ ꯆꯤꯟꯟꯅꯈꯦꯌꯥꯁꯤꯦ
ꯍꯥꯏꯗꯣ
ꯎꯝ
ꯑꯍꯣ
ꯑꯣ
ꯑꯣ ꯑꯩꯈꯣꯏꯒꯤ ꯐꯦꯃꯤꯂꯤ ꯃꯦꯝꯕꯔ
ꯑꯥꯎ
ꯑꯣ ꯑꯩꯈꯣꯏꯒꯤ ꯐꯦꯃꯤꯂꯤ ꯃꯦꯝꯕꯔ ꯅꯣ ꯇꯔꯨꯠ ꯂꯥꯛꯑꯌꯦ
ꯑꯣ ꯅꯨꯄꯤ ꯀꯦꯔꯝ ꯅꯄꯥ ꯀꯦꯔꯥ
ꯅꯨꯄꯥ ꯃꯔꯤ ꯅꯨꯄꯤ ꯃꯔꯤ ꯅꯨꯄꯥ ꯑꯍꯨꯝ
ꯑꯣ ꯐꯩꯅꯦ ꯑꯗꯨꯗꯤ
ꯅꯪꯦ ꯏꯃ ꯍꯥꯄꯥ ꯀꯔꯤꯁꯅꯄ ꯍꯒꯦꯔꯥ
ꯑꯩꯈꯣꯏ ꯏꯃꯥ ꯏꯄꯥꯇ ꯎꯝ ꯏꯃꯥꯗꯤ ꯅꯔꯁꯌꯦ ꯑꯗꯨꯒ ꯏꯄꯥꯅꯥ ꯕꯤꯖꯤꯅꯦꯁꯕꯨꯋꯦ
ꯎꯝ
ꯅꯣꯏꯗꯤ
ꯑꯩꯗꯣ ꯑꯩꯒꯤ ꯏꯃꯥꯍꯜꯈ‌ꯣꯏ ꯑꯩꯒꯤ ꯏꯄꯥꯅꯦ ꯕ‌ꯦꯡ ꯃꯦꯅꯦꯖꯔ ꯑꯣꯏꯌ‌ꯦ
ꯑꯣ ꯐꯩꯌ‌‌ꯦꯅꯦ
ꯍꯣꯏ
ꯑꯗꯨꯗꯤ ꯄꯦꯟꯁꯤꯟ ꯆꯥꯔꯕꯅꯤꯀꯣ ꯑꯣ ꯐꯩꯌꯦ ꯑꯗꯨꯗꯤ
ꯐꯣꯔꯇꯤ ꯏꯔꯁ ꯇ ꯄꯦꯟꯁꯤꯟ ꯆꯥꯏꯌ‌ꯦ
ꯑꯣ ꯍꯣ
ꯐꯣꯔꯇꯤ ꯐꯣꯔꯇꯤ ꯏꯔꯁ ꯂꯣꯏꯔꯒ ꯄꯦꯟꯁꯤꯟꯁꯨ ꯄꯤꯗꯦꯟ
ꯑꯣ ꯑꯣ ꯑꯗꯨ ꯅꯪꯗꯤ ꯅꯣꯏ ꯁꯥꯏꯒ ꯂꯩꯕ꯭ꯔꯣ
ꯑꯩꯗꯣ
ꯎꯝ
ꯎꯝ ꯑꯩꯁꯤ ꯄ‌ꯣꯔ‌ꯣꯝꯄꯥꯠ ꯁ꯭ꯋꯥꯏꯗ ꯂꯩꯌꯦ ꯆꯠꯂꯤꯕ꯭ꯔꯣ
ꯑꯥ
ꯑꯦꯁ ꯃꯤꯅꯤ ꯀꯔ‌ꯦꯔꯥ ꯑꯩ ꯈꯟꯗ‌ꯦꯕꯥ
ꯁ‌ꯦꯝꯗ꯭ꯔꯤꯕ꯭ꯔꯣ ꯍꯥꯏꯕ
ꯑꯩꯗ‌ꯣ ꯕ‌ꯣꯏ ꯐ꯭ꯔꯦꯟꯗ ꯏꯟꯇ꯭ꯔꯦꯁ ꯂꯩꯇ‌ꯦ
ꯑꯣ ꯀꯔꯤꯒꯤꯔꯥ
ꯑꯁ ꯅꯨꯄꯤ ꯂꯥꯛꯑꯦ ꯇꯧꯔꯦ ꯑꯗꯨꯗꯨꯅ ꯅꯨꯄꯥꯥꯅ
ꯑꯣ
ꯑꯩ ꯃꯦꯟꯇꯜ ꯕꯔꯦꯛꯗꯥꯎꯟ ꯇꯧꯔꯦ ꯑꯗ‌ꯣ ꯑꯩꯗ‌ꯣ ꯕ‌ꯣꯏ ꯐ꯭ꯔ‌ꯦꯟ ꯏꯟꯇꯔꯦꯁ ꯂꯩꯇ‌ꯩ ꯍꯨꯖꯤꯛ
ꯑꯣ ꯑꯣ ꯅꯨꯡꯉꯥꯏꯇ‌ꯦꯅꯦ ꯑꯩꯗꯤ ꯂꯩꯌꯦ
ꯑꯁ ꯑꯁꯤꯗ ꯐꯥꯔꯦꯒꯣ ꯀꯔꯤ ꯏꯌꯥꯔꯁ ꯁꯨꯔꯦ ꯅꯪꯒꯤ ꯕ‌ꯣꯏꯐ꯭ꯔ‌ꯦꯟ ꯅꯕꯅꯤ
ꯏꯕꯥꯅꯤ
ꯑꯁ ꯌꯥꯝꯅ‌ꯦꯀꯣ
ꯅꯗꯤ ꯅꯃꯥꯟꯅꯕꯤꯁꯤꯡꯅ ꯀ‌ꯣꯏꯕ ꯆꯠꯇ꯭ꯔꯣ
ꯑꯩꯗꯣ ꯑꯍꯥ
ꯑꯣ ꯅꯃꯥꯟꯅꯕꯤꯈꯣꯏꯗꯤ ꯂꯩꯇ꯭ꯔꯣ
ꯑꯩꯒꯤ ꯃꯥꯏ ꯄꯥ ꯌꯨꯝꯗ ꯂꯩꯌ‌ꯦ
ꯅꯠꯇ‌ꯦ ꯅꯃꯥꯟꯅꯕꯤ ꯈ‌ꯣꯏ ꯂꯩꯇ꯭ꯔꯣ ꯍꯥꯏꯕ
ꯑꯩꯗꯣ ꯃꯅꯤꯄꯨꯔꯤ ꯐꯖꯅ ꯈꯟꯗꯦꯀꯣ ꯑꯁ ꯑꯗꯨꯒ ꯑꯟꯗꯔꯁꯇꯦꯟꯗꯤꯡꯁꯨ ꯌꯥꯝ ꯋꯤꯛ ꯑꯣꯏꯌꯦ
ꯑꯣ ꯐ꯭ꯔ‌ꯦꯟꯁ ꯂꯩꯇ꯭ꯔꯣ ꯍꯥꯏꯕ
ꯑꯣ ꯑꯩꯒꯤ ꯐ꯭ꯔꯦꯟꯁ ꯍꯣꯏ ꯂꯥꯏꯑꯦ
ꯀꯌꯥꯝ ꯂꯩꯒꯦ ꯅꯪꯗꯤ
ꯍꯧꯖꯤꯛ ꯏꯝꯐꯥꯜꯗꯗꯣ ꯑꯩꯒꯤ ꯐ꯭ꯔꯦꯟꯁ ꯇꯔꯨꯛ ꯂꯩꯑꯦ
ꯑꯣ
ꯕꯦꯡꯒ꯭ꯂꯣꯔꯗ ꯌꯥꯝ ꯂꯩꯑꯦ ꯑꯩꯒꯤ ꯐ꯭ꯔꯦꯟꯁꯤꯡ
ꯑꯣ ꯃꯣꯏꯗꯤ ꯀꯔꯤ ꯀꯔꯤ ꯇꯧꯕ꯭ꯔꯥ
ꯑꯩꯒꯤ ꯐ꯭ꯔꯦꯟꯁꯨ ꯊꯕꯛ ꯇꯧꯔꯦ ꯅꯔꯁꯤꯡꯗ ꯈꯠꯅꯗꯦ ꯅꯔꯁꯤꯡꯗ ꯆꯠꯂꯦ
ꯑꯣ
ꯅꯪꯒꯗꯨꯣ
ꯑꯩꯁꯨ ꯑꯩꯁꯨ ꯑ ꯃꯤ ꯁꯕꯦꯟ ꯂꯩꯌꯦ ꯃꯤ ꯈꯔꯅ ꯑꯥ ꯒꯨꯋꯥꯇꯤꯗ ꯂꯩꯌꯦ
ꯅꯪꯒꯤ ꯑꯦꯃꯤ ꯑꯦꯜ ꯂꯥꯏꯐ ꯀꯔꯤꯔꯥ
ꯑꯁ ꯑꯩꯗꯤ ꯑ ꯂꯩꯇ꯭ꯔꯤꯦ ꯈꯜꯂꯤ ꯅꯪꯗꯤ
ꯍꯥꯏꯗꯣ ꯏꯟꯖꯤꯅꯤꯔ ꯌꯥꯝ ꯄꯥꯝꯃꯦꯕ꯭ꯔꯥ ꯍꯣꯔꯁ ꯂꯔꯤꯛꯁꯨ ꯌꯥꯝ ꯎꯏꯌꯦ ꯑꯩꯒꯤꯦ ꯃꯥꯔꯆꯗ ꯏꯟꯖꯤꯅꯤꯌꯔ ꯑꯦꯛꯖꯝ ꯇꯧꯔꯦꯒ ꯃꯥꯔ ꯔꯤꯁ ꯇꯧꯗꯦꯃ ꯑꯦꯖꯝ ꯅ ꯀꯦꯟꯁꯜ ꯇꯧꯔ
ꯑꯣ
ꯑꯩꯗꯣ ꯄꯨꯂꯤꯁꯁꯨ ꯌꯥꯝ ꯄꯥꯝꯃꯦ ꯑꯣꯏꯔꯁꯨ ꯑꯩꯒꯤ ꯍꯦꯜ ꯀꯟꯗꯤꯁꯟ ꯌꯥꯝ ꯋꯤꯛ ꯑꯣꯏꯌꯦ ꯀꯦꯟꯁꯦꯜ ꯇꯧꯔꯦ
ꯀꯥꯏꯗꯦꯗ ꯅꯪꯒ ꯈꯠꯅꯕ ꯅꯪꯒ ꯆꯠꯅꯕ ꯊꯥꯕ ꯐꯪꯉꯛꯀꯅꯤꯗ ꯇꯞꯅ ꯇꯞꯅ
ꯍꯣꯏ ꯑꯩꯒꯤ ꯂꯛꯇꯣ ꯑꯁ ꯌꯥꯗꯦ
ꯍ ꯊꯗꯥꯎꯅ ꯌꯥꯔꯅ ꯍ
ꯎꯝ
ꯑꯗꯨ ꯅꯣꯏꯗꯤ ꯍꯟꯗꯛ ꯃꯔꯤ ꯀꯔꯤ ꯀꯔꯤ ꯇꯧꯔꯒ ꯂꯩꯒꯦ
ꯑꯁ ꯑꯩꯗꯣ ꯑꯦꯛꯇꯝ ꯆꯥ ꯆꯥꯔꯨꯁꯨ ꯐꯝꯃꯦ ꯑꯩ ꯒ꯭ꯔꯦꯖꯨꯑꯦꯁꯟꯗ ꯆꯠꯂꯦ
ꯑꯣ ꯅꯣꯏ ꯔꯦꯁꯇꯨꯔꯦꯟꯗꯗꯤ ꯀꯔꯤ ꯀꯔꯤ ꯀꯔꯤ ꯌꯣꯟꯕ꯭ꯔꯥ
ꯑꯁ ꯁꯤ ꯐꯨꯗ ꯊꯥꯎ ꯃꯣꯃꯣ ꯗ꯭ꯔꯤꯡꯁ ꯌꯥꯝ ꯂꯥꯛꯑꯦ
ꯑꯣ ꯌꯥꯝꯒꯨꯄ ꯃꯥꯅꯤ ꯑꯣ ꯑꯈꯣꯏꯁꯨ ꯇꯧꯕ ꯂꯛꯈꯤꯅꯤ ꯑꯈꯣꯏꯁꯨ ꯅꯣꯡꯃ
ꯑꯁꯤ ꯄꯣꯔꯣꯝꯄꯥꯠꯇ ꯑꯁꯥꯢꯗ ꯂꯩꯌꯦ ꯑꯩꯒꯤ ꯔꯦꯁꯇꯣꯔꯦꯟꯗꯣ
ꯑꯣ ꯑꯣ ꯍꯣꯏ ꯍꯣꯏ ꯍꯌꯦꯡꯀꯥꯟ ꯏꯃꯥꯟꯅꯕꯤꯁꯤꯡꯗ ꯀꯣꯏꯕ ꯂꯥꯛꯀꯦ
ꯑꯩꯒꯤ ꯔꯦꯁꯇꯣꯔꯦꯟꯗꯣ ꯇ꯭ꯔꯥꯏꯕꯦꯜ ꯄꯤꯄꯜꯅ ꯌꯥꯝ ꯚꯤꯖꯤꯠ ꯇꯧꯔꯦ
ꯑꯣ ꯅꯪꯁꯨ ꯇ꯭ꯔꯥꯏꯕꯦꯜ ꯑꯣꯏꯕ꯭ꯔꯣ
ꯍꯣꯏ
ꯑꯣ ꯍꯣꯏꯆꯅꯤ
ꯑꯁꯤ ꯏꯝꯐꯥꯜꯗ ꯀꯔꯤꯌꯦ ꯑꯣ
ꯀꯔꯤꯌꯔ ꯐꯝꯃꯦ
ꯑꯁ ꯑꯩ ꯀꯔꯤꯌꯔꯁꯇꯒꯤ ꯍꯥꯏꯔꯤꯔꯣ ꯑꯩꯗꯤ ꯑ ꯇꯨꯌꯔꯁꯇꯒꯤ ꯂꯥꯛꯈ꯭ꯔꯦ
ꯑꯣ ꯅꯗ ꯐꯖꯅ ꯃꯅꯤꯄꯨꯨꯔꯦ ꯈꯅꯤꯡ ꯀꯣ ꯑꯗꯣ ꯇ ꯇꯨꯏ ꯁꯨꯔꯁꯨ ꯃꯅꯤꯄꯨꯔꯤꯗꯣ ꯑꯁ ꯌꯥꯝ ꯋꯤꯛ ꯑꯣꯏꯌꯦ
ꯑꯣ ꯀꯥꯏꯗ ꯑꯗꯨꯝ ꯇꯞ ꯇꯞꯅ ꯈꯪꯪꯂꯛꯄꯅꯤꯗ
' ' ꯀꯔꯤ ꯇꯣꯔꯦ ꯑꯩ ꯈꯟꯗꯦꯕ
ꯑꯥꯎ
ꯅꯪꯗꯣ ꯍꯌꯦꯡ ꯀꯔꯤ ꯀ꯭ꯂꯥꯁ ꯆꯠꯀꯦꯔꯥ
ꯍꯣꯏ ꯌꯦꯡꯉꯛꯑꯒꯦ
ꯑꯣ
ꯅꯠꯇꯦ ꯑ ꯁꯟꯗꯦ ꯒꯨꯝꯕꯗ ꯀꯣꯏꯕ ꯆꯠꯇꯔꯣ꯫
ꯍꯣꯏ
ꯀꯥꯏꯗ꯫
ꯆꯔꯁ꯫
ꯍꯣꯏ
ꯑꯣ ꯖꯨꯂꯂꯦꯟ ꯆꯣꯏꯁ ꯈꯝꯕ꯭ꯔꯥ ꯅꯪ
ꯑ ꯈꯉ ꯍ
ꯨꯂꯥ ꯂꯦꯟꯗ ꯑꯁꯤ ꯃꯥꯎ ꯆꯁ ꯂ ꯑꯁꯤꯗ ꯆꯂꯦ
ꯑꯣ ꯑꯣ
ꯍꯣꯏ ꯅꯅꯣ ꯀꯔꯤ ꯆꯔꯁꯇ ꯆꯠꯄ꯭ꯔꯥ꯫
ꯑꯩꯗꯤ ꯑꯁ ꯇꯅꯦ ꯆꯂꯦ
ꯑꯣ ꯅꯪꯒ ꯈꯤ ꯈꯤ ꯈꯤꯊꯣꯂꯤꯛꯅꯦ
ꯍ ꯍꯥꯥ
ꯅꯟ ꯗ ꯀꯤꯠ ꯈꯜꯂꯤꯅꯤꯀꯣ꯫ ꯑꯣ ꯑꯩꯗꯣ ꯕꯥꯞꯇꯤꯁꯅꯦ꯫
ꯑꯣ ꯑꯣ
ꯅꯪꯒꯤ ꯏꯃꯥ ꯄꯥꯎꯗꯤ ꯀꯔꯤ ꯇꯧꯒꯦꯔꯥ
ꯀꯔꯤꯁꯨ ꯇꯧꯔꯔꯣꯏ ꯑꯃꯨꯛ ꯊꯕꯛ ꯍꯜꯂꯛꯄ ꯉꯥꯏꯔ ꯂꯩꯕ
ꯑꯣ
ꯅꯪꯗꯤ ꯊꯕꯛ ꯃꯐꯝ ꯂꯩꯕ꯭ꯔꯣ ꯅꯠꯇ꯭ꯔ ꯌꯨꯝꯗ ꯂꯩꯕ꯭ꯔꯣ
ꯅꯣꯏ ꯌꯨꯝꯗꯥ ꯂꯩꯌꯦ ꯑꯩ ꯍꯧꯖꯤꯛ꯫
ꯑꯣ ꯅꯗꯤ ꯃꯣꯔꯅꯤꯡ ꯁꯤꯐ ꯅꯥꯏꯠ ꯁꯤꯐ ꯇꯧꯅꯕ꯭ꯔꯣ
ꯑꯩꯗꯣ ꯑꯈꯣꯏꯗꯣ ꯐꯦꯃꯤꯂꯤ ꯔꯟ ꯇꯧꯔꯁꯨ ꯑꯩꯗꯣ ꯐ꯭ꯔꯤ ꯑꯣꯏꯌꯦ ꯏꯕꯤꯅꯤꯡꯁꯨ ꯃꯣꯔꯅꯤꯡꯁꯨ ꯀꯔꯤ ꯇꯥꯏꯝ ꯂꯩꯇꯦ ꯑꯩꯗꯣ ꯐꯔꯤ ꯇꯥꯏꯃꯤꯡꯗ ꯂꯩꯌꯦ
ꯑꯣ
ꯅꯣꯏ ꯀꯁꯇꯃꯔꯗꯣ ꯌꯥꯝ ꯂꯥꯛꯑꯦ
ꯀꯔꯤ ꯃꯇꯗ ꯌꯥꯝꯄꯥ
ꯎꯝ ꯁꯟꯗꯦ ꯁꯇꯔꯗꯦꯗ ꯑꯁꯦꯝ ꯁꯀꯨꯜ ꯁꯗ ꯁꯦꯇꯔꯗꯦ ꯁꯟꯗꯦ ꯁꯨꯇꯇ ꯄ ꯁꯤꯗ
ꯑ ꯑꯣ ꯑꯣ ꯑꯣ ꯑꯣ ꯐꯩꯅꯦ ꯑꯗꯨꯗꯤ
ꯅꯪꯗꯣ ꯍꯣꯁꯇꯦꯜꯗ ꯀꯔꯤ ꯐꯝ ꯐꯝꯗꯦꯕꯥ
ꯍꯥꯥ
ꯅꯡꯗꯣ ꯍꯣꯁꯇꯦꯜꯗ ꯂꯥꯏꯇꯦꯀꯣ
ꯍꯣꯏ ꯍꯁꯖꯂꯦꯗ
ꯅꯪ ꯏꯁ꯭ꯀꯨꯜ ꯇꯤꯆꯔꯗꯣ ꯀꯔꯤꯔ ꯏꯁꯇ꯭ꯔꯤꯠ ꯎꯕ꯭ꯔꯥ
ꯌꯥꯝ ꯁꯇꯔꯤꯛ ꯑꯣꯏꯕ ꯑꯣꯏꯗꯦꯗꯥ꯫
ꯑꯣ ꯇꯣ ꯁꯨꯗꯦꯟ ꯀꯌꯥ ꯂꯥꯛꯦ ꯅꯪ ꯁ꯭ꯀꯨꯜꯗ
ꯑꯁ ꯅꯪ ꯁꯀꯨꯜ ꯆꯠꯄꯅꯤ ' '꯫ ꯑꯁꯃꯤꯗꯣ ꯈꯥꯔ ꯂꯦꯀꯣ
ꯍꯣꯏ ꯍꯣꯏ ꯃꯣꯏ ꯑꯇꯩꯁꯤꯡꯗꯤ ꯑꯦꯛꯖꯥꯝ ꯑꯦꯛꯖꯥꯝ ꯊꯥꯔꯝꯗꯥꯏꯗꯤ ꯈꯤꯇ ꯂꯥꯛꯑ ' ' ꯊꯥꯕꯅꯦ ꯀꯣ ꯑꯗꯨꯒꯤ꯫ ꯀꯥꯔꯛꯇꯕ ꯎꯝ ꯀꯥ ꯀꯥꯟ ꯀꯥꯅꯤꯡꯕ ꯃꯤ ꯀꯥꯔꯛꯄꯅꯤꯗ꯫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
ꯑꯧ
ꯑꯣꯄꯦꯟ ꯑꯦꯛꯖꯥꯝ ꯇꯧꯋꯦꯀꯣ
ꯑꯣꯏ
ꯑꯥ ꯈꯔꯦ ꯍꯣꯁꯇꯦꯜ ꯐꯤ ꯑ ꯁ꯭ꯀꯨꯜ ꯐꯤꯁ ꯃꯟ ꯃꯟꯗ ꯀꯩꯔ
ꯑ ꯁ꯭ꯀꯨꯜ ꯐꯤꯁꯦ ꯋꯥꯟ ꯃꯟꯗꯥ ꯑ ꯁꯤꯛꯁ ꯊꯥꯎꯖꯟ ꯊꯣꯛꯑꯦ
ꯑꯣ ꯍꯥꯏꯎꯨꯀꯣ꯫
ꯍꯣꯏ ꯅꯣꯏꯗꯤ ꯑ ꯅꯣꯏ ꯔꯦꯁꯇꯨꯔꯦꯟꯗ ꯃꯟ ꯃꯟꯗ ꯀꯌꯥ ꯆꯪꯒꯦ